ꯑꯣꯥꯎ
ꯍ ꯇꯥꯏ ꯇꯥꯏ ꯇꯥꯏ
ꯀꯗꯧꯒ
ꯐꯝꯃꯦ ꯐꯝꯃꯒ ꯂꯩꯌꯦꯦ
ꯑꯣ ꯆꯥꯔꯁ ꯆꯠꯇꯕ꯭ꯔꯣ
ꯑꯩꯈꯣꯏꯗꯤ ꯆꯥꯎꯥꯛ ꯆꯠꯇꯦ
ꯑꯩꯒꯤ
ꯑꯣ ꯄꯥꯗ ꯂꯩꯕ ꯏꯇꯣ
ꯑꯣ ꯑꯣ ꯑꯣ ꯍ ꯍ ꯍ ꯑ ꯍꯧꯖꯤꯦ ꯀꯥꯟ ꯃꯥ ꯄꯥꯟꯗ ꯂꯩꯔꯁꯨ ꯑꯗꯨꯝ ꯆꯥꯔꯖ ꯂꯩꯗꯅ ꯑꯗꯨꯝ ꯆꯠꯄ ꯌꯥꯏꯗꯅ
ꯑꯩꯈꯣꯏꯗꯤ ꯂꯥꯞꯄꯒꯤꯀꯣ ꯑꯗꯨꯒ ꯃꯦꯇ꯭ꯔꯣ ꯏꯁꯇꯦꯁꯟꯁꯨ ꯑꯗꯨꯝ ꯂꯥꯞꯄꯦꯕ
ꯑꯣ ꯍꯣꯏ ꯍꯣꯏ ꯍꯣꯏ ꯑꯗꯨ ꯑꯣꯏꯔꯝꯅꯦ ꯀꯃꯥꯏ ꯀꯃꯥꯏ ꯇꯧꯔꯤꯒꯦ ꯍꯧꯖꯤꯛ ꯑꯁꯤꯗꯤ
ꯑꯁꯤꯗꯤ ꯑꯗꯨꯝ ꯊꯕꯛ ꯃꯐꯝꯗ ꯂꯩꯕꯗ
ꯑꯣ ꯀꯩ ꯊꯕꯛ ꯇꯧꯕ꯭ꯔꯥ
ꯈꯣꯏꯗꯤ ꯑꯗꯨꯝ ꯂꯥꯏꯔꯕꯅꯤ ꯌꯨꯝ
ꯃ ꯑꯣ ꯑꯁ ꯅꯣꯏꯗꯤ ꯊꯕꯛ ꯌꯥꯝ ꯇꯧꯕ ꯃꯥꯜꯂꯤꯀꯣ ꯑꯣ ꯑꯦ ꯑꯃꯈꯛꯇ ꯇꯧꯔꯁꯨ ꯌꯥꯝ ꯐꯩꯗꯅ
ꯍꯣꯏ ꯎꯥꯏ ꯂꯩꯇꯗꯅ
ꯑꯣ ꯄꯥꯏ ꯂꯩꯣ ꯑꯣꯔꯦꯁ ꯀꯅꯥ ꯀꯅꯥꯒ ꯂꯩꯕ꯭ꯔꯥ
ꯑꯩꯁꯦ ꯑꯩꯒꯤ ꯏꯃꯥꯟꯅꯕ ꯑꯃꯒ ꯂꯩꯕꯅꯦ
ꯑꯣ ꯅꯨꯡꯉꯥꯏꯔꯤꯕ꯭ꯔꯣ
ꯍꯣꯏ ꯑꯗꯨꯝ ꯅꯨꯡꯉꯥꯏꯗ ꯅꯨꯡꯉꯥꯏꯇ꯭ꯔꯁꯨ ꯅꯨꯡꯉꯥꯏ ꯍꯥꯏꯇꯥꯥꯔꯦꯅꯦ ꯎꯄꯥꯏ ꯂꯩꯇꯅ
ꯅꯨꯡꯉꯥꯏꯅꯤꯉꯥꯏ ꯇꯧꯑꯣꯍꯦ
ꯅꯨꯡꯉꯥꯏ ꯅꯤꯡꯉꯥꯏ ꯀꯅꯥ
ꯅꯨꯡꯉꯥꯏꯅꯤꯡꯉꯥꯏ ꯀꯣꯏꯕ ꯆꯠꯂꯣ ꯀꯔꯤ ꯀꯔꯥ ꯇꯧꯔꯣ
ꯀꯣꯏꯕ ꯆꯠꯄꯁꯦ ꯐꯪꯗꯦ ꯃꯇꯝ ꯐꯪꯗꯦ
ꯑꯣ ꯊꯕꯛ ꯆꯤꯟ ꯃꯟꯕꯒꯤ
ꯄꯀꯥꯟꯗ ꯆꯠꯀꯅꯤ ꯆꯟꯗ ꯆꯠꯀꯅꯤ
ꯊꯕꯛ ꯌꯥꯝ ꯆꯤꯟꯃꯟꯕ ꯃꯥꯂꯦꯀꯣ
ꯆꯠꯠꯇꯕꯒꯤ ꯀꯤꯗ
ꯑꯥ
ꯑꯩꯈꯣꯏ ꯈꯨꯟꯗ ꯂꯥꯛꯄ ꯀꯥꯟꯅ ꯐꯖꯅ ꯆꯠꯀꯅꯤꯕ
ꯅꯣꯏ ꯈꯨꯟꯗꯗꯤ ꯅꯨꯡꯉꯥꯏꯔꯝꯒꯅꯤ
ꯑꯩꯈꯣꯏ ꯈꯨꯟꯗꯗꯤ ꯍꯧꯖꯤꯛꯄꯨꯗꯤ ꯈꯪꯗꯦ ꯑꯩꯁꯦ ꯗ ꯂꯩ ꯏꯅꯤ ꯀꯣ ꯑꯩꯈꯣꯏ ꯂꯩꯕ ꯀꯥꯟꯗꯗꯤ ꯍꯣꯏ ꯅꯨꯡꯉꯥꯏꯗ ꯑꯗꯨꯝ
ꯅꯣꯏ ꯈꯨꯟꯗꯗꯤ ꯀꯣꯏ ꯀꯣꯏꯀꯗꯕ ꯃꯐꯝꯒꯨꯝꯕ ꯐꯖꯕ ꯃꯐꯝ ꯂꯩꯕ꯭ꯔꯥ ꯋꯥꯇꯔ ꯐꯥꯜꯒꯨꯝꯕ
ꯈꯨꯟꯒꯤ ꯃꯈꯥꯗ ꯈꯔ ꯑ ꯆꯠꯀꯅꯤ ꯑꯗꯨꯒ ꯂꯩ
ꯑꯣ ꯍꯣꯏ ꯍꯣꯏ ꯍꯣꯏ ꯀꯃꯤ ꯀꯅꯤ ꯑꯗꯨꯗꯤ ꯌꯥꯝ ꯅꯨꯡꯉꯥꯏꯔꯝꯒꯅꯤꯍꯦ ꯕꯣꯔꯥ ꯋꯥꯇꯔꯐꯣꯜꯗꯗꯤ
ꯍꯥ ꯀꯩꯅꯕꯨꯍ ꯅꯨꯡꯉꯥꯏꯕꯗꯤ ꯅꯨꯡꯉꯥꯏ ꯍꯣꯏ
ꯍꯧꯖꯤꯛꯇꯤ ꯍꯣꯏ ꯍꯣꯏ ꯂꯥꯛꯀꯦ ꯅꯣꯡꯃ ꯑꯃꯀꯣ
ꯎꯝ
ꯄꯨꯟꯅ ꯆꯆꯦ
ꯍꯣꯏ ꯅꯪ ꯅꯪꯕꯨ ꯅꯪꯕꯨ ꯄꯨꯔꯒ ꯆꯠꯀꯅꯤ ꯑꯩ
ꯍꯣꯏ ꯍꯣꯏ ꯆꯠꯃꯤꯟꯅꯁꯤ
ꯅꯪ ꯅꯪ ꯑꯩꯒꯤ ꯒꯥꯔꯤ ꯃꯆꯥꯗꯀꯣ
ꯑꯥꯎ
ꯑꯩ ꯃꯅꯤꯡꯗ ꯇꯣꯡꯕꯅꯤ ꯑꯗꯨꯒ ꯅꯪ ꯑꯩꯣꯏꯅꯤ ꯆꯠꯀꯅꯤ
ꯍꯣꯏ ꯍꯣꯏ ꯆꯠꯁꯦ ꯆꯠꯁꯦ ꯅꯨꯡꯉꯥꯏꯅ ꯆꯠꯁꯦ ꯆꯠꯅꯤꯡꯉꯦ
ꯆꯥꯆꯥ ꯑꯗꯨꯅꯦꯕ
ꯅꯨꯡꯉꯥꯏꯅ ꯀꯣꯏꯔꯒ ꯆꯠꯁꯦ
ꯍꯣꯏ ꯍꯣꯏ ꯍꯣꯏ
ꯀꯔꯤꯒꯨꯝ ꯍꯣꯏ ꯍꯣꯏ ꯍꯣꯏ ꯕꯅꯦ ꯅꯪꯒꯤ ꯑ ꯑꯩꯁꯨ ꯑꯗꯨꯝ ꯆ ꯑꯗꯨꯅꯦ ꯐꯥꯔꯦꯗꯅ ꯑꯗꯨꯁ
ꯑꯗꯨꯗꯤ ꯑꯩꯈꯣꯏꯅꯤ ꯑꯩꯈꯣꯏꯅꯤ ꯕꯖꯦꯠꯁꯦ ꯌꯥꯝ
ꯍꯣꯏ ꯍꯣꯏ ꯑꯗꯨꯝ ꯇꯧꯅꯦ ꯆꯠꯂꯝꯗꯥꯏꯗ ꯐꯖꯅ ꯑꯥꯔꯟ ꯇꯧꯗ꯭ꯔꯗꯤ ꯌꯥꯔꯔꯣꯏ
ꯅꯪꯁꯨ ꯅꯪꯁꯨ ꯌꯥꯝ ꯆꯥꯏ ꯑꯩꯁꯨ ꯌꯥꯝ ꯆꯥꯏ ꯑꯗꯨꯗꯤ
ꯑꯥ
ꯑꯩꯗꯤ ꯃꯤ ꯑꯅꯤꯒꯤ ꯁꯔꯨꯛꯅꯦ ꯑꯩꯗꯤ ꯆꯥꯕꯅꯤ
ꯑꯁ ꯂꯣꯏꯔꯦꯍꯦ ꯑꯗꯨꯗꯤ
ꯑꯗꯨꯒꯤ ꯅꯪ ꯏꯁꯄꯣꯟꯁꯔ ꯇꯧꯕ ꯉꯃꯒꯗꯔꯥ ꯉꯝꯃꯣꯏꯗ꯭ꯔꯣ
ꯌꯦꯡꯕ ꯇꯥꯔꯦꯗꯅ
ꯉꯝꯗꯤ ꯀꯝꯒꯅꯤꯗ
ꯍꯣꯏ ꯍꯣꯏ ꯉꯝꯅꯤ ꯉꯝꯅꯤ
ꯅꯣꯏꯗꯤ ꯅꯣꯏꯗꯤ ꯑꯗꯨꯝ ꯄꯥꯏꯕꯅꯤꯅ ꯀꯣ ꯀꯩꯁꯨ
ꯑꯦ ꯅꯣꯏꯅꯦ ꯄꯥꯏꯕꯗ ꯊꯕꯛ ꯌꯥꯝ ꯆꯥꯎ ꯆꯥꯎꯅ ꯇꯧꯔꯒ ꯀꯔꯤꯔꯥ
ꯍꯣꯏ ꯊꯕꯛ ꯌꯥꯝ ꯆꯥꯎꯅ ꯇꯧꯗꯦ ꯃꯆꯥ ꯃꯆꯥ ꯈꯛꯇ ꯇꯤꯂꯥꯏ ꯈꯨꯝꯕꯤ ꯃꯥꯥꯟꯕꯥ
ꯆꯥꯏ ꯃꯆꯥ ꯑꯣꯏꯔꯁꯨ ꯊꯕꯛ ꯆꯥꯎꯔꯁꯨ ꯊꯕꯛ ꯅꯠꯇ꯭ꯔꯣ
ꯑꯗꯨꯕꯨꯗꯤ ꯆꯨꯝꯃꯦ
ꯑꯄꯤꯛꯄꯁꯨ ꯆꯝꯄ꯭ꯔꯥꯅꯦ ꯍꯥꯏꯕꯗꯣ ꯇꯥꯗ꯭ꯔꯣ
ꯑꯗꯨꯕꯨꯗꯤ ꯆꯨꯨꯝꯃꯦ ꯍꯣꯏ
ꯍꯧꯖꯤꯛꯇꯤ ꯀꯩꯗꯧꯔꯅꯤ
ꯍꯧꯖꯤꯛꯇꯤ ꯑꯗꯨꯝ ꯑꯩꯗꯤ ꯑꯗꯨꯝ ꯐꯝꯃꯒꯥ ꯂꯩꯌꯦ
ꯑꯣ
ꯍꯧꯖꯤꯛ ꯈꯔ ꯍꯣꯔꯦꯟꯕꯨꯗꯤ ꯍꯣꯏ ꯑꯩ ꯕꯤꯖꯤ ꯇꯧꯕ ꯍꯧꯔꯅꯤ ꯍꯧꯖꯤꯛꯇ ꯈꯥ ꯐꯔꯤ ꯂꯩꯕ ꯀꯣ
ꯍꯣꯏ ꯍꯣꯏ ꯍꯣꯏ ꯊꯕꯛ ꯇꯧꯕꯁꯤꯡꯗꯤꯀꯣ ꯐꯔꯤ ꯀꯤ ꯃꯇꯦꯡ ꯍꯥꯏꯁꯤꯔꯥ ꯐ꯭ꯔꯤꯒꯤ ꯃꯇꯥꯡ ꯍꯥꯏꯁꯤ ꯌꯥ ꯂꯧꯕꯝ ꯉꯝ ꯑ ꯇꯝꯗꯣ ꯂꯩꯇꯕꯅꯤ ꯍꯣꯏ
ꯎꯝ ꯅꯪꯒꯤ ꯆꯔꯆ ꯀꯥꯔꯒ ꯂꯥꯛꯄ꯭ꯔꯣ
ꯍꯣꯏ ꯀꯥꯏꯑꯦ ꯃꯣꯔꯅꯤꯡꯁꯨ ꯀꯥꯏꯑꯦ ꯍꯧꯖꯤꯛ ꯍꯧꯖꯤꯛꯁꯨ ꯀꯥꯔꯒ ꯍꯧꯖꯤꯛ ꯍꯂꯛꯄꯅꯦ
ꯑꯣ ꯑꯩꯁꯨ ꯆꯔꯁ ꯆꯔꯁ ꯀꯥꯅꯤꯡ ꯕꯅꯥ ꯆꯔꯖ ꯀꯅꯤꯡ ꯕꯥꯅ ꯂꯣꯏꯔꯦ
ꯍꯣꯏ ꯑꯗꯨ ꯑꯣꯏꯔꯝꯅꯤ ꯌꯥꯝ ꯀꯥꯅꯤꯡꯉꯝꯒꯅꯤ
ꯑꯩꯈꯣꯏꯅ ꯏꯁꯩ ꯁꯛꯄꯒꯨꯝꯕ ꯑꯩꯈꯣꯏꯒꯤ ꯏꯁꯩꯗꯣ ꯅꯣꯏꯅ ꯃꯤꯁ ꯇꯧꯋꯦꯕ
ꯆꯥ ꯌꯥꯝꯅ ꯅꯤꯡꯁꯤꯡꯕ ꯃꯥꯜꯂꯦꯀꯣ
ꯍꯣꯏ ꯈꯨꯟ ꯆꯠꯅꯤꯡ ꯃꯅꯥ ꯈꯨꯟ ꯆꯠꯅꯤꯡ ꯃꯅꯥ ꯂꯣꯏꯔꯦ
ꯑꯣ ꯑꯁ ꯊꯕꯛ ꯇꯧꯕꯁꯤꯡꯗꯤ ꯑꯗꯨꯝ ꯇꯧꯕꯅꯦ ꯈꯨꯟ ꯆꯠꯄꯁꯦ ꯌꯥꯝ ꯀꯔꯤ ꯍꯥꯏꯖꯥꯝ ꯃꯇꯝ ꯂꯧꯒꯗꯕꯁꯦ ꯌꯥꯝ ꯀꯨꯏ ꯀꯨꯏꯅ ꯑꯗꯨꯝ ꯇꯧꯕꯅꯦ
ꯎꯝ
ꯑꯗꯨꯒꯅꯦ ꯃꯇꯝ ꯂꯥꯛꯅꯤ ꯆꯠꯅꯕ ꯃꯇꯝ ꯂꯥꯛꯅꯤ ꯑꯗꯨꯕꯨ ꯉꯥꯏꯔꯝꯃꯣ
ꯅ ꯏꯕ ꯇꯥꯔꯦꯕ ꯐꯥꯏ ꯂꯩꯇ ꯀꯦ
ꯍꯥꯏ ꯄꯥꯏ ꯂꯩ ꯏꯇ꯭ꯔꯦ
ꯍ ꯊꯣꯣꯔꯗꯤ ꯑꯃꯃꯨꯀ ꯆꯜꯂꯔꯣ ꯍꯧꯖꯤꯗ ꯇꯜꯂꯦꯕ
ꯁ ꯇꯟꯒꯅꯨꯍꯦ ꯋꯥꯕ꯭ꯔꯥ
ꯋꯥ ꯁꯋꯥꯑ
ꯍꯣꯏ ꯋꯥꯔꯝꯅꯤ ꯋꯥꯕꯗꯤ ꯊꯕꯛꯇꯤ ꯋꯥꯠꯇꯕ ꯊꯕꯛ ꯂꯩꯇꯦꯗꯅ
ꯎꯝ ꯌꯥꯅꯦ
ꯋꯥꯕꯒꯤ ꯊꯕꯛ ꯈꯛꯇ
ꯍꯗ ꯑꯗꯣ ꯑꯩ ꯀꯩꯅꯣꯝ ꯍꯥꯏꯒꯦꯅꯦ
ꯍꯥꯏꯣ ꯍꯥꯏꯌꯣ
ꯅꯪꯅ ꯄꯥꯎꯈꯨꯝ ꯄꯤꯒꯗꯕꯀꯣ ꯑꯩꯅ ꯀꯣꯏꯁꯟ ꯍꯥꯡꯕꯨ ꯇꯥꯗ
ꯄꯤꯕ ꯌꯥꯔꯗꯤ ꯄꯤꯒꯦ
ꯑꯗꯨꯗꯤ ꯑꯉꯥꯡ ꯑꯉꯥꯡ ꯑꯣꯏꯔꯤꯀꯥꯟꯗꯀꯣ ꯄꯣꯠ ꯆꯩꯩ ꯑꯃꯗꯅꯤꯀꯣ ꯑꯩꯅ ꯍꯥꯏꯔꯤꯁꯦ ꯑꯉꯥꯡ ꯑꯣꯏꯔꯤꯀꯥꯟꯗꯗꯤ ꯑꯁꯥꯡꯕ ꯑꯣꯏꯕꯀꯣ ꯑꯗꯣ ꯑꯍꯥꯟꯕ ꯑꯣꯏꯔꯤꯀꯥꯟꯗ ꯑꯉꯥꯡꯕ ꯑꯣꯏꯕ ꯑꯁꯤ ꯀꯔꯤꯅꯣ
ꯑꯗꯨ ꯀꯔꯤꯔꯥ ꯍꯥꯏꯕ
ꯍꯣꯏ ꯑꯉꯥꯡ ꯑꯣꯏꯕ ꯀꯥꯟꯗ ꯑꯁꯥꯡꯕ ꯑꯁꯥꯡꯕ ꯍꯥꯏꯗꯤ ꯤꯟ ꯇꯂꯛ ꯈꯝꯃꯤ ꯀꯣ ꯎꯝ ꯑꯗꯨꯒ ꯑꯍꯥꯟ ꯑꯣꯏꯕ ꯀꯥꯟꯗ ꯑꯉꯥꯡꯕ ꯑꯉꯥꯡꯕ ꯍꯥꯏꯗꯤ ꯔꯦꯗ ꯀꯂꯔꯅꯤꯅ
ꯑꯣ
ꯍ
ꯀ꯭ꯔꯤꯔꯥ ꯑꯗꯨꯕꯨꯣ ꯑꯁ ꯈꯪꯗꯦꯍꯦ
ꯑꯁ ꯍꯅꯦꯦ ꯌꯥꯝ ꯂꯥꯏꯕꯅꯦ
ꯍꯩꯔꯥ
ꯠꯇꯦ ꯑꯗꯨꯝ ꯍꯥꯏꯌꯣ ꯆꯨꯝꯃꯗꯤ ꯑꯩ ꯆꯨꯝꯃꯦ ꯆꯨꯝꯃꯦ ꯍꯥꯏ ꯍꯥꯏꯒꯅꯤꯗ
ꯍ ꯅꯠꯇ꯭ꯔꯗꯤ ꯈꯪꯗꯦ
ꯈꯪꯗꯦ ꯍꯟꯗ꯭ꯔꯦꯠ ꯄꯔꯁꯦꯟ ꯐꯪꯗꯦ
ꯑꯥ ꯒ꯭ꯔꯤꯟ ꯑꯗꯨꯒ ꯔꯦꯠ ꯇꯧꯧꯕ ꯑ ꯀꯔ ꯀꯦꯔ ꯀꯦꯔ ꯈꯪꯗꯦ ꯍꯣꯏ ꯈꯪꯗꯦ
ꯈꯪꯗꯦꯀꯣ
ꯈꯪꯗꯦ ꯍꯣꯏ
ꯃꯣꯔꯣꯛꯕ ꯈꯪꯗ꯭ꯔꯣ
ꯑꯥ ꯑꯗꯨꯅꯦ ꯌꯥꯝ ꯍꯩꯌꯦꯀꯣ ꯅꯪꯁꯦ
ꯑꯗꯨꯒ ꯑꯃꯨꯛꯀ ꯑꯃ ꯍꯥꯏꯒꯦ ꯑꯗꯨ ꯃꯤ ꯌꯦꯟꯉꯁꯦꯀꯣ ꯆꯞ ꯃꯥꯟꯅꯩꯕ ꯃꯤ ꯑꯅꯤꯁꯦꯀꯣ
ꯑꯥ
ꯑꯗꯨꯒ ꯃꯤ ꯑꯃꯅ ꯑꯩꯅ ꯍꯥꯟꯅ ꯆꯠꯀꯦ ꯃꯤ ꯑꯃꯅ ꯑꯩꯅ ꯍꯥꯟꯅ ꯆꯠꯀꯦ ꯑꯩꯅ ꯍꯥꯟꯅ ꯆꯠꯀꯦ ꯇꯧꯕꯔꯤꯁꯤꯦ ꯀꯔꯤꯅꯣ
ꯑ ꯅꯍꯥꯟꯅ ꯇꯀꯦ ꯁꯤꯕꯗꯨ꯭ꯔꯥ
ꯅꯠꯇꯦ ꯃꯤ ꯍꯥꯏꯁꯦ ꯄꯣꯠ ꯄꯣꯠ ꯆꯩ ꯑꯅꯤꯅꯦꯕꯀꯣ ꯃꯣꯏꯁꯦ
ꯑꯅꯤ ꯂꯩꯕꯗ ꯑꯃꯅ ꯑꯃ ꯍꯥꯟꯅ ꯆꯠꯀꯦꯅ ꯇꯧꯕ
ꯍꯣꯏ ꯃꯣꯏꯁꯦ ꯁꯤꯕꯂꯤꯡꯅꯦꯕꯀꯣ
ꯑꯥ
ꯑꯗꯨꯒ ꯃꯤ ꯑꯃꯅ ꯑꯩꯅ ꯍꯥꯟꯅ ꯆꯠꯀꯦ ꯑꯩꯅ ꯍꯥꯟꯅ ꯆꯠꯀꯦ ꯇꯨꯝ ꯇꯧꯕꯅꯦꯕ ꯑꯗꯣ ꯀꯔꯤꯅꯣ ꯍꯝ
ꯑꯗꯨꯗꯤ ꯈꯝ ꯗꯔꯤ
ꯑꯁꯂ ꯈꯣꯡꯅꯤꯅꯦ ꯀꯥꯏꯅꯣ ꯈꯧ
ꯑꯝ ꯑꯁ ꯅꯪꯁꯨꯒꯕꯤꯔ
ꯃꯣꯏ ꯆ ꯃꯅꯥꯏꯅ ꯃꯣꯏꯁꯦ
ꯍꯣꯏ ꯍꯣꯏ ꯑꯗꯨꯅꯦ
ꯑꯩꯅ ꯍꯥꯟꯅ ꯆꯠꯀꯦ ꯑꯩꯅ ꯍꯥꯟꯅ ꯆꯠꯀꯦ ꯇꯧꯕꯗꯣ
ꯑꯥ ꯑꯥ ꯑꯗꯨꯅꯦ ꯑꯁ ꯅꯧ ꯌꯥꯝ ꯍꯩꯍꯦ
ꯎꯝ ꯑꯗꯨꯒ ꯑꯃꯨꯛꯀ ꯍꯥꯏꯅꯨꯒꯦ
ꯍꯣꯏ ꯍꯥꯏꯌꯣ ꯍꯧꯖꯤꯛꯤ ꯍꯧꯖꯤꯛꯇꯤ ꯈꯔꯝꯒꯅꯤ ꯈꯨꯝꯕꯤꯒꯦ
ꯃꯥꯕꯨꯣ ꯊꯦ ꯁꯦꯝꯅꯔꯛꯄ ꯃꯇꯝꯗꯨꯀꯣ ꯑꯗꯨꯒꯤ ꯃꯇꯝꯗ ꯄꯤꯇꯤ ꯁꯦꯠꯈ꯭ꯔꯕꯅꯤ ꯄꯤꯇꯤ ꯍꯥꯞꯇ꯭ꯔꯕꯅꯦꯕ ꯃꯉꯣꯟꯗꯀꯣ
ꯀꯩ ꯍꯥꯏꯕ ꯀꯩ ꯍꯥꯏꯥꯏꯕ ꯑ ꯍꯣꯏ ꯦ
ꯍꯣꯏ ꯑꯗꯨ ꯍꯥꯞꯈ꯭ꯔꯕꯅꯦꯕ ꯑꯗꯨꯒ ꯑꯁꯤꯁꯦ ꯑꯆꯥꯠ ꯑꯆꯥꯄꯣꯠꯅꯦꯕꯀꯣ ꯑꯆꯥꯄꯣꯠ ꯍꯥꯏꯗꯤ ꯗꯨꯀꯥꯟꯒꯨꯝꯕ ꯑꯗꯨ ꯀꯩ ꯑꯗꯨ ꯅꯠꯇꯦꯕꯣ ꯑꯗꯨꯒ ꯃꯥꯕꯨ
ꯑꯗꯨ ꯇꯕ
ꯂꯣꯏꯗ꯭ꯔꯤ ꯐꯥꯎ ꯃꯥꯒꯤ ꯄꯤꯇꯤ ꯂꯧꯊꯣꯛꯇꯕꯅꯦꯕ ꯑꯗ ꯀꯔꯤꯅꯣ
ꯆ ꯚꯂꯣꯏꯗꯐꯥꯎ ꯃꯥꯒꯤ ꯄꯤꯇꯤꯗꯣ ꯂꯧꯊꯣꯛꯇꯕ
ꯍꯣꯏ
ꯆꯥꯕ ꯂꯣꯏꯇ꯭ꯔꯐꯥꯎ
ꯍꯣꯏꯁ
ꯔ ꯑ ꯑꯗꯨꯗꯤ ꯁꯤ